ꯑꯔꯣꯕꯣ
ꯇꯥꯏꯌꯦ ꯇꯥꯏꯌꯦ
ꯑꯣ ꯕ꯭ꯔꯗꯣ ꯀꯩꯅꯣꯗꯣ ꯍꯧꯖꯤꯛꯀꯤ ꯃꯣꯏ ꯃꯦꯘꯥꯂꯌꯥꯁꯤꯗꯤ ꯈꯔ ꯀꯩꯅꯣꯒꯨꯝꯕꯗꯤ ꯌꯥꯝ ꯀꯟꯅ ꯂꯩꯔꯝꯃꯣꯏꯅꯦ ꯃꯅꯤꯄꯨꯔꯗꯧꯅꯗꯤ ꯇꯧꯔꯝꯃꯣꯏꯅꯦꯀꯣ ꯍꯥꯏꯗꯤ ꯃꯥꯒꯤ ꯂꯣꯏꯅ ꯑꯣꯗ ꯝ ꯑꯩꯈꯣꯏ ꯃꯅꯤꯄꯨꯔꯗꯤ ꯇꯅꯤ ꯁꯗꯥꯎꯟꯕꯨ ꯍꯥꯏꯕꯅꯤ ꯑꯗꯒꯤ ꯏꯔꯥꯡꯕꯨ ꯑꯗꯨꯝꯕ
ꯑꯗꯨ ꯑꯗꯨꯒꯤꯗꯃꯛꯇꯤ ꯌꯥꯝ ꯅꯨꯡꯉꯥꯏꯔꯦ
ꯑꯥ ꯌꯥꯝ ꯐ꯭ꯔꯤ ꯑꯣꯏꯝꯗꯧ ꯃꯥꯂꯦꯕ
ꯄꯨꯔꯥ ꯄꯤꯁꯐꯨꯜ ꯑꯦꯠꯃꯣꯁꯐꯤꯌꯔꯅꯤ ꯑꯗꯨꯗꯤ ꯁꯤꯈꯤꯗꯦ ꯃꯦꯘꯥꯂꯌꯥꯁꯤ ꯅꯣꯡ ꯎꯝ
ꯣ ꯭ꯔꯣꯔꯤ ꯀꯩꯅꯣ ꯂꯧ ꯑꯗꯨ꯭ꯔ ꯀꯣꯆꯤꯡꯒꯨꯝꯕꯗꯤ ꯌꯥ ꯂꯧꯗꯕ꯭ꯔꯥ ꯑꯗꯨꯝ
ꯑꯩ ꯀꯣꯆꯤꯡ ꯀꯣꯆꯤꯡ ꯌꯥꯎꯒ ꯇꯧꯔꯝꯕꯅꯤ ꯑꯦꯌꯔꯂꯦꯁꯇ ꯀꯣ
ꯑꯥ
ꯍꯧꯖꯤꯛ ꯑꯥꯏ ꯑꯦꯁꯀꯤꯗꯣ ꯑꯗꯨꯗ ꯑꯁ ꯑꯩꯅ ꯑꯥꯏ ꯑꯦꯁ ꯊꯥꯒꯗꯧꯕꯁꯨ ꯅꯠꯇꯕꯤꯒ ꯑꯁ ꯃꯁꯥꯅ ꯏꯁꯥꯅ ꯍꯣꯠꯅꯔꯒꯦꯗ ꯑꯩ ꯁꯤ ꯃꯦꯠꯁꯁꯤ ꯈꯤꯇꯪ ꯁꯣꯟꯕ ꯍꯥꯏꯇꯥꯔꯦ ꯑꯗ ꯑꯩ ꯀꯣꯆꯤꯡꯗꯨ ꯆꯥꯟ ꯅꯗꯤ ꯂꯩ ꯇꯕ ꯑꯗꯨꯒꯤ ꯁꯦꯜꯞ ꯏꯁꯇꯗꯤ ꯇꯧꯈ꯭ꯔꯦꯗ ꯑꯗꯨꯝ
ꯑꯣ ꯀꯩꯅꯣ ꯇꯧꯔꯕ꯭ꯔꯣ ꯑꯦꯂꯤꯁ ꯀꯏꯖꯦ ꯑꯃ ꯀꯩꯅꯣꯒꯗꯔꯣ ꯑꯃ ꯍꯟꯗꯛ ꯑꯥꯏ ꯑꯦꯁ ꯀꯤ ꯑꯃ ꯇꯧꯈꯤꯕ
ꯍꯣꯏ ꯍꯣꯏ ꯍꯣꯏ ꯍꯣꯏ ꯍꯣꯏ ꯍꯣꯏ
ꯑꯣ ꯑꯩꯁꯨ ꯌꯥꯎꯗꯤ ꯌꯥꯎꯋꯦ ꯑꯗꯨꯗꯣ
ꯑꯣ ꯌꯥꯎꯕ꯭ꯔꯅ
ꯑꯥ ꯑꯩꯁꯨ ꯌꯥꯎꯋꯦ ꯑꯗꯨ ꯃ ꯑꯗꯨ ꯌꯥꯎꯋꯦ ꯑꯩꯁꯨ ꯈꯤꯇꯪ ꯇꯥꯏꯃꯤꯡꯕꯨꯗꯤ ꯈꯤꯇꯪ ꯐꯔꯛ ꯇꯥꯏ ꯑꯗꯨ ꯑꯣꯏꯇꯥꯔꯁꯨ ꯑꯗꯨꯝ ꯌꯥꯎꯗꯤ ꯑꯗꯨꯝ ꯌꯥꯎꯁꯜꯂꯦ ꯍꯥꯏꯗꯤ ꯀꯩꯅꯣ ꯑꯩꯈꯣꯏꯅ ꯃꯣꯏꯒꯤ ꯑꯦ ꯀꯣꯆꯤꯡꯒꯤ ꯐꯤꯗꯨꯗꯤ ꯑꯩꯈꯣꯏꯅ ꯍꯨꯟꯕ ꯉꯝꯃꯣꯏꯗꯧꯅꯤꯅꯅꯦ ꯌꯥꯎꯗ ꯔꯃꯤ ꯁꯗꯤ ꯑꯗꯨꯝ ꯐꯖꯅꯗꯤ ꯑꯗꯨꯝ ꯇꯥꯛꯄ ꯃꯥꯜꯂꯦ ꯑꯣꯥ ꯅꯨꯡꯉꯥꯏ ꯅꯨꯡꯉꯥꯏꯅꯁꯨ ꯑꯗꯨꯝ ꯌꯥꯎꯋꯦ
ꯑꯣ ꯀꯗꯥꯏꯗ ꯂꯧꯒꯦ ꯅ ꯑꯦꯂꯦꯁ ꯀꯗꯥꯏꯒꯤꯗꯨꯗ ꯃꯐꯝ ꯀꯥꯏꯗꯅꯣ
ꯂꯁ ꯍꯧꯖꯤꯛꯀꯤꯗꯨꯗꯤ ꯑꯩꯈꯣꯏꯕꯨꯗꯤ ꯕ꯭ꯔꯣꯗꯔ ꯅꯣꯔꯠ ꯏꯁ ꯑꯣꯏꯕꯅꯤꯅ ꯑꯗꯨꯝ ꯃꯣꯏ ꯑꯁꯦꯡꯕꯗꯤ ꯗꯦꯜꯂꯤꯒꯤ ꯀꯥꯔꯣꯜꯄꯥꯛꯇ ꯇꯧꯕꯅꯦꯕꯀꯣ
ꯎꯝ
ꯑꯩꯣꯏ ꯑꯣꯟꯂꯥꯏꯟꯗ ꯌꯥꯎꯕ
ꯑꯣ ꯅꯪꯗꯤ ꯑꯣꯟꯂꯥꯏꯟꯒꯤꯗ ꯌꯥꯎꯕ꯭ꯔꯥ
ꯏ ꯌꯥꯎꯕ ꯃꯣꯏꯒꯤ ꯏꯁꯀꯣꯂꯔꯁꯤꯞꯀꯤꯅꯦꯁꯨ ꯍꯥꯏꯔꯒ ꯃꯣꯏꯒꯤ ꯑꯇꯣꯞꯄ ꯐꯤ ꯕꯦꯁ ꯀꯥꯡꯕꯨꯒ ꯑꯩꯈꯣꯏꯗ ꯑꯗꯨꯝ ꯄꯨꯜꯂ ꯑꯗꯨꯝ ꯇꯧꯕ ꯍꯥꯏ ꯇꯥꯔꯦꯅꯦ ꯑꯩꯈꯣꯏꯅ ꯑꯃꯨꯛ ꯏꯁꯀꯣꯂꯔꯁꯤꯞ ꯑꯣꯏꯅꯅ ꯇꯧꯕꯗꯣ ꯃꯣꯏꯒꯤ ꯑꯁꯥꯝ ꯔꯥꯏꯐꯜꯅ ꯏꯁꯄꯣꯟꯁꯔ ꯇꯧꯔꯒ ꯏꯁꯀꯣꯂꯔꯁꯤꯞ ꯀꯟꯗꯛ ꯇꯧꯔꯒ ꯑꯗꯨꯃꯥꯏꯅ ꯀꯣꯆꯤꯡ ꯄꯤꯕꯗꯣ ꯃꯣꯏ ꯑꯁꯥꯔꯛꯄꯜ ꯑꯣꯏꯅ
ꯍꯣꯏ ꯍꯣꯏ
ꯑꯗꯨꯃ ꯑꯗꯨꯃꯥꯏꯅ ꯃꯣꯏꯗꯤ ꯌꯥꯎꯋꯦ ꯃꯣꯏꯒꯤꯗꯣ ꯑꯗꯨꯝ ꯅꯨꯡꯒꯤ ꯅꯨꯡꯉꯥꯏꯔꯦ ꯑꯗꯨꯝ ꯃꯣꯏ ꯀ꯭ꯂꯥꯁ ꯅꯨꯡ ꯌꯥꯎꯗꯕꯗꯣ ꯈꯣꯠꯇꯕꯗ ꯑꯗꯨꯝ ꯉꯥꯡꯉꯦꯕꯀꯣ
ꯎꯝ
ꯄꯩꯁꯥ ꯃꯥꯡꯍꯜꯂꯦ ꯈꯣꯠꯂꯦ ꯃꯣꯏ ꯋꯦꯁꯇꯦꯠ ꯑꯣꯏꯍꯜꯂꯦ ꯈꯣꯠꯂꯦ ꯁꯨꯃꯥꯏꯅꯒ ꯍꯥꯏ ꯑꯗꯣ ꯑꯗꯨꯝ ꯑꯩꯁꯨ ꯑꯗꯨꯝ ꯌꯥ ꯌꯥꯎꯁꯜꯂꯦ ꯑꯗꯨꯝ ꯍꯥꯏꯗꯤ ꯑꯦꯛꯖꯥꯝꯁꯦ ꯂꯣꯏ ꯊꯥꯕ ꯂꯣꯏ ꯌꯥꯕꯅꯤꯅ ꯍꯥꯏꯗꯤ ꯃꯥꯅ ꯑꯃꯨꯛ ꯈꯔ ꯑꯦꯛꯖꯥꯝꯁꯤꯒꯤ ꯀꯨꯞꯄ ꯍꯦꯟꯕꯅꯤꯅ ꯑꯗꯨꯝ ꯌꯥꯎꯁꯜꯂꯦ
ꯍ ꯁꯤꯨꯝ ꯊꯥ ꯁꯤꯖꯤꯦꯜꯒꯨꯝꯕ ꯊ ꯊꯥꯒꯦ ꯍꯥꯏꯔꯗꯤꯀꯣ ꯌꯥꯎꯕꯅ ꯐꯩꯗ ꯑꯩꯗꯤ ꯑꯦꯛꯖꯥꯝꯁꯦ ꯁꯤꯖꯤꯦꯜ ꯍꯥꯏꯕꯗꯤ ꯁꯤ ꯁꯤꯃꯛꯅꯤ ꯑꯩꯅ ꯄꯥꯝꯕꯁꯤꯦ ꯁꯤꯃꯛꯅꯤ ꯍꯥꯏꯕꯗꯨ ꯂꯩꯇ ꯅꯠꯇꯕ ꯂꯣꯏ ꯑꯦꯛꯖꯥꯝꯁꯤ ꯂꯥꯛꯄ ꯂꯥꯛꯄ ꯂꯣꯏ ꯊꯥꯕ ꯍꯥꯏꯕꯗꯣ
ꯑ ꯑꯗꯨ ꯕ꯭ꯔꯣ ꯈꯈꯤꯇꯪꯗꯤ ꯋꯥꯏꯗꯤ ꯍꯥꯏꯕꯅꯤꯅ ꯑꯗꯨꯃꯥꯏꯅ ꯑꯦꯛꯖꯥꯝ ꯃꯌꯥꯝ ꯊꯥꯕꯗ ꯍꯥꯏꯗꯤ ꯑꯃꯒ ꯑꯃꯒ ꯁꯤꯦꯂꯕꯁꯇ ꯃꯔꯗꯕꯅꯤꯅ
ꯃꯦ ꯑꯗꯨꯗꯤ ꯎꯝ ꯕꯒꯤ꯭ꯔꯤꯄ ꯇ ꯕꯦꯡꯒꯤ ꯄ꯭ꯔꯤꯄꯦꯌꯔ ꯇꯧꯔꯗꯤ ꯑꯃꯨꯛꯀ ꯖꯤ ꯑꯦꯁ ꯁꯤ ꯌꯥꯎꯗꯕ ꯎ ꯇ ꯗ꯭ꯔꯦꯁꯁꯤ ꯑꯃꯨꯛ ꯌꯥꯎꯔꯛꯄ
ꯑ ꯑꯗꯨꯗ ꯑꯗꯨꯃꯥꯏꯅ ꯈꯔꯤ ꯀꯩꯅꯣ ꯇꯧꯏꯦ ꯍꯥꯏꯔꯤꯑꯦ ꯍꯥꯏꯕꯅꯤ ꯕꯦꯡꯒꯤꯅꯗꯤ ꯂꯨꯕ ꯃꯥꯜꯂꯦ ꯃꯦꯁꯀꯤ ꯂꯦꯚꯦꯜꯁꯦ ꯍꯥꯏꯅ ꯃꯤꯅ ꯍꯥꯏꯅꯕꯗ ꯂꯨꯏꯅꯦ ꯌꯥꯝ ꯍꯥꯏꯔꯛꯦ ꯄꯦꯡꯒꯨꯝꯕꯁꯤꯅ
ꯕꯦꯡꯒꯤꯅꯀꯣ ꯍꯣꯏ ꯈꯤꯇꯪ ꯌꯦꯔꯦꯝꯃꯦꯁꯅꯦ
ꯃꯥꯅ ꯂꯦꯚꯦꯜ ꯈꯔ ꯋꯥꯡꯉꯦ ꯑꯗꯨꯃꯥꯏꯅ ꯑꯦꯁ ꯑꯦ ꯁꯤꯒꯨꯝꯕꯅ ꯈꯔ ꯃꯣꯗꯦꯠ ꯑꯦꯕꯔꯦꯖ ꯁꯨꯃꯥꯏ ꯑꯣꯏꯕ ꯃꯥꯜꯂꯦꯕꯀꯣ ꯌꯦꯁꯦ ꯁꯤꯒꯤꯅꯃꯨ ꯖꯤ ꯑꯦꯁ ꯍꯥꯏꯕ ꯑꯃ ꯌꯥꯎꯏꯤ ꯏꯪꯂꯤꯁ ꯍꯥꯏꯕ ꯑꯃ ꯌꯥꯎꯏ ꯍꯥꯏꯗꯤ ꯃꯥꯔꯁꯁꯤꯦꯝ ꯆꯤꯡꯈꯠꯄ ꯑꯃ ꯌꯥꯎꯏꯗꯅ
ꯍꯣꯏ ꯑꯗꯨ ꯑꯦꯁ ꯑꯦ ꯁꯤꯗꯤ ꯑꯃꯨꯛꯀꯦ ꯁꯪꯉꯁꯨ ꯃꯥꯗꯤ ꯇꯣꯄꯤꯛ ꯃꯌꯥꯝ ꯍꯪꯉꯤꯅꯦ ꯃꯤꯠꯁꯀꯤ ꯇꯣꯄꯤꯛ ꯃꯌꯥꯝꯗꯤ ꯌꯥꯝꯗꯕꯤ ꯑꯃꯃꯝ ꯑꯃꯃꯝ ꯃꯥꯔ ꯑꯃ ꯑꯃ ꯃꯥ ꯀꯣꯏꯁꯟ ꯃꯌꯥꯝ ꯇꯣꯄꯤꯛ ꯃꯌꯥꯝꯁꯤ ꯂꯧꯊꯣꯔꯛꯑꯒ ꯀꯣ ꯃꯥꯄ ꯍꯥꯐꯨ ꯑꯗꯨꯃꯥꯏꯅ ꯃꯥꯔ ꯑꯃ ꯑꯃꯒꯤ ꯆꯥꯡꯗ ꯍꯥꯡꯉꯦꯕ
ꯃꯥꯗꯦ
ꯑꯗꯨ ꯕꯦꯡꯒꯤꯁꯤꯅꯗꯤ ꯑꯃꯨꯛꯀ ꯇꯣꯄꯤꯛ ꯑꯃ ꯑꯃꯗꯒꯤ ꯃꯥꯔꯛ ꯃꯉꯥꯒꯨꯝꯕꯒꯤ ꯂꯥꯛꯄ ꯍꯥꯏꯇꯥꯔꯦ
ꯑꯕꯨ ꯍꯥꯏꯕꯅꯤ ꯃꯣꯏꯅ ꯑꯃꯨꯛ ꯕꯦꯒꯅ ꯑꯃꯨꯛ ꯁꯦꯂꯦꯕꯁ ꯈꯔ ꯂꯦꯁ ꯑꯣꯏ ꯑꯗꯨꯃꯥꯏꯅ ꯍꯥꯏꯅꯕꯅꯦ
ꯎꯝ ꯃꯦꯁ ꯂꯨ ꯍꯥꯏꯔꯁꯨ ꯑꯩꯈꯣꯏꯅ ꯇꯣꯄꯤꯛ ꯌꯥꯝ ꯄꯥꯔꯨꯕꯒꯤ ꯃꯊꯧ ꯇꯥꯗꯦꯕ
ꯑꯥ
ꯃꯥ ꯌꯥꯝꯅ ꯂꯥꯛꯄ ꯇꯣꯄꯤꯛꯇꯨꯗ ꯐꯖꯅ ꯀꯣ ꯀꯣꯛ ꯊꯥꯗꯔꯒ ꯍꯣꯠꯅꯕ ꯍꯣꯠꯅꯔꯗꯤ ꯑꯗꯨꯝ ꯏꯁꯀꯣꯔ ꯇꯧꯕ ꯉꯝꯃꯦꯕ ꯂꯨꯔꯁꯨ ꯃꯦꯦ ꯑꯃꯔꯣꯝꯗꯁ ꯑꯦꯁ ꯑꯦ ꯑꯃꯨꯛꯀ ꯇꯣꯄꯤꯛ ꯃꯌꯥꯝꯗꯒꯤ ꯍꯪꯉꯔꯛꯀꯅꯤ ꯃꯥ ꯑꯃꯃꯝ ꯉꯥꯛꯇꯪ ꯂꯥꯛꯀꯅꯤ ꯑꯗꯨꯒ ꯃꯥꯒꯤ ꯇꯥꯏꯁ ꯀ꯭ꯋꯟ ꯇꯥꯏꯞ ꯁꯝꯂ ꯏꯕꯅꯦꯕ ꯑꯃꯥ ꯃꯦꯠꯁ ꯑꯣꯏꯔꯁꯨ ꯇꯣꯄꯤꯛ ꯃꯥꯟꯅꯔꯁꯨ ꯐꯥꯏꯕꯗꯤ ꯁꯝꯅ ꯄ꯭ꯔꯣꯐꯤꯠ ꯑꯦꯟ ꯂꯣꯁ ꯍꯥꯏꯕꯗ ꯃꯥꯒꯤ ꯇꯥꯏꯞ ꯌꯥꯝ ꯃꯈꯜ ꯌꯥꯝ ꯂꯩꯌꯦꯕ ꯃꯥꯒꯤ ꯇꯥꯏꯞꯁꯦ ꯄ꯭ꯔꯣꯐꯤꯠ ꯍꯥꯏꯕꯗꯤ ꯑꯇꯣꯞꯄ ꯇꯣꯄꯤꯛꯀ ꯈꯤꯇꯪ ꯃꯤꯛꯁ ꯇꯧꯔꯒꯀꯣ ꯍꯪꯕꯒꯤ ꯀꯣꯏꯁꯟ ꯌꯥꯝ ꯂꯩꯕ ꯑꯗꯨꯒꯤ ꯕ꯭ꯂꯨ ꯍꯥꯏꯕꯗꯤ ꯑꯦꯄ꯭ꯔꯣꯆ ꯇꯧꯕꯗꯣ ꯑꯩꯈꯣꯏꯅ ꯑꯩꯈꯣꯏꯅ ꯇꯝꯕꯗꯣ ꯑꯦꯗꯥꯞ ꯇꯧꯕꯗꯨ ꯈꯤꯇꯪ ꯋꯥꯏꯅꯦ ꯁ ꯑꯩꯉꯣꯟꯗꯗꯤ ꯑꯩꯉꯣꯟꯗꯗꯤ ꯑꯩꯒꯤꯗꯃꯛꯇꯤ
ꯊꯥꯗꯤ ꯊꯥꯔꯝꯕ꯭ꯔꯣ ꯕ꯭ꯔꯣꯁ ꯁꯤ ꯁꯤ ꯁꯤꯁꯦ ꯑꯗꯨꯒꯨꯝꯕ ꯊꯥꯔꯝꯗꯤ ꯍꯟꯗꯛ ꯃꯃꯥꯡ ꯆꯍꯤꯒꯨꯝꯕ ꯑ
ꯊꯥꯗꯤ ꯊꯥꯗ꯭ꯔꯤ ꯑꯗꯨꯕꯨ ꯑꯩ ꯌꯦꯡꯉꯦꯕꯀꯣ ꯃꯥꯒꯤ ꯄꯦꯇꯔꯟ ꯃꯌꯥꯝ ꯀꯨꯣꯏꯁꯟ ꯕꯦꯡ ꯃꯌꯥꯝꯗꯣ ꯄꯁ ꯄꯤꯒꯝꯕꯗꯤ ꯌꯦꯡꯉꯦ ꯑꯗꯨꯒ ꯑꯩ ꯈꯤꯇꯪ ꯍꯣꯜꯂꯦꯕ
ꯑꯥ
ꯑꯗꯨꯗ ꯑꯩ ꯈꯪꯉꯦꯕ ꯑꯩ ꯊꯥꯗ꯭ꯔꯤꯟꯗꯤꯔꯟꯗꯤꯁꯔꯠ ꯊꯥꯑꯅꯤ ꯍ ꯏꯁꯔ ꯗꯤ ꯐꯣꯝ ꯑꯩ ꯐꯤꯜ ꯑꯞ ꯇꯧꯈ꯭ꯔꯦ
ꯑꯣ ꯀꯩꯅꯣ ꯑꯦ ꯑꯦꯁ ꯑꯦꯁ ꯑꯦ ꯁꯤꯔꯤꯌꯦꯜꯒꯤꯗꯣ ꯀꯩꯅꯣꯗꯤ ꯑꯗꯨꯝ ꯂꯨꯗꯕꯅꯤꯠꯇꯕ꯭ꯔꯣ ꯃꯦꯟꯁ ꯄꯤꯂꯤꯞꯁꯨꯥꯎꯗꯤ ꯑꯗꯨꯝ ꯈꯔ ꯂꯥꯏꯗ ꯍꯥꯏ ꯄꯤꯂꯤꯞ ꯍꯥꯏꯁꯤꯗꯤꯅ ꯌꯥꯝ ꯀꯟꯅꯨꯗꯤꯔꯨꯗꯕ ꯃꯣꯏꯒꯤꯗꯣ
ꯍꯣꯏ ꯔꯤꯖꯅꯤꯡꯒꯤ ꯔꯤꯖꯅꯤꯡꯒꯤ ꯊꯤ ꯂꯪ
ꯑ ꯂꯥꯏꯕꯦꯔꯤ ꯀꯩꯅꯣ ꯦꯒ ꯅ ꯌꯥꯝ ꯂꯥꯏꯕꯔꯤ ꯑꯗꯨ ꯃꯣꯏ
ꯍꯣꯏ ꯑꯗꯨ ꯃꯦꯠꯁꯇꯨ ꯃꯦꯠꯁꯁꯨ ꯑꯃꯅꯤꯠꯄ ꯈꯣꯠꯄ ꯍꯥꯏꯕꯕꯨꯗꯤ ꯌꯥꯎꯋꯤ ꯃꯉꯥ ꯇꯔꯨꯛ ꯀꯣꯏꯁꯟ ꯄꯨꯝꯕꯅꯤꯀꯣ
ꯀꯩꯅꯣ ꯀꯩꯅꯣꯒꯨꯝꯕꯁꯨ ꯍꯪꯕꯅꯦ ꯃꯣꯏ ꯑꯦꯁ ꯑꯦ ꯁꯤꯒꯤꯁꯦ ꯅꯣꯁꯨ ꯑꯗꯨꯝ ꯍꯪ ꯃꯥꯜꯂꯦ ꯀꯩ ꯁꯤꯝꯄꯂꯤꯐꯤꯀꯦꯁꯟꯒꯨꯝꯕꯁꯨ ꯑꯗꯨꯝ ꯌꯥꯎꯕꯅꯦ
ꯍꯣꯏ ꯍꯣꯏ ꯌꯥꯎꯋꯦ ꯑꯗꯨ ꯇ꯭ꯔꯤꯒꯣꯅꯣꯃꯦꯇ꯭ꯔꯤꯒꯨꯝꯕ ꯇ꯭ꯔꯤꯒꯣꯅꯣꯃꯦꯇ꯭ꯔꯤꯒꯨꯝꯕ ꯖꯌꯣꯃꯦꯇ꯭ꯔꯤꯒꯨꯝꯕꯁꯤꯗꯤ ꯑꯩ ꯇꯣꯄꯤꯛꯇꯨ ꯀꯌꯥ ꯏꯁꯇ꯭ꯔꯣꯡ ꯑꯣꯏꯗꯦ ꯑꯗꯨꯅꯦ ꯑꯗꯨꯒ
ꯑ ꯑꯗꯨꯃ ꯈꯔꯗꯤ ꯍꯪꯕꯅꯦ ꯇ꯭ꯔꯤꯒꯣꯅꯣꯃꯤꯇ꯭ꯔꯤꯒꯤꯅ ꯁꯥꯏꯟꯁ ꯍꯦꯊꯥꯛ ꯀꯣꯁ ꯊꯤ ꯊꯥ ꯇꯕ ꯑꯗꯨꯕꯨ ꯍꯥꯏꯗꯤ ꯍꯪꯕꯅꯦ
ꯑꯣꯏ ꯑꯗꯨꯒ ꯃꯦꯟꯁꯤꯦꯟꯁꯟꯒꯨꯝꯕ
ꯖꯤꯑꯣꯒ꯭ꯔꯥꯐꯤꯒꯤ ꯋꯦꯗꯔꯒꯤ ꯃꯇꯥꯡ ꯑꯃ ꯂꯩꯗꯅ ꯑꯗꯨ ꯑꯗꯨꯁ ꯔꯝ ꯌꯥꯎ ꯃꯥꯜ ꯃꯃꯥꯡꯗ ꯑꯃꯨꯛꯇꯪꯒꯤ ꯊꯥ ꯂꯣꯏꯔꯦ ꯇꯨ ꯊꯥꯎꯖꯟ ꯇ꯭ꯋꯦꯟꯇꯤ ꯐꯣꯔꯒꯤꯗ
ꯑꯥ
ꯀꯦꯕꯨꯗꯤ ꯀꯩꯅꯣ ꯇꯧꯗꯦ ꯑꯗꯨ ꯑꯣꯏꯇꯥꯔ ꯁꯨꯝ ꯑꯩꯅ ꯁꯨꯝ ꯀꯣꯏꯁꯟꯗ ꯑꯦꯛꯖꯥꯝꯁꯤꯗꯤ ꯀꯃꯥꯏꯅ ꯇꯧꯋꯤ ꯑꯦꯛꯖꯥꯝꯗꯨꯣꯅ ꯁꯨꯝ ꯌꯦꯡꯕ ꯀꯥꯟꯗ ꯑꯅꯝꯕꯅ ꯏꯆꯝ ꯆꯝꯕ ꯀꯣꯏꯁꯟ ꯑꯗꯨꯝ ꯌꯥꯎꯋꯦꯕ ꯃꯣꯏ ꯀꯣꯏꯁꯟꯗꯣ ꯍꯥꯏꯗꯤ ꯄꯦꯂꯤꯟꯁ ꯑꯣꯏꯇꯥꯥꯔꯒꯁꯨ ꯎꯝ ꯇꯥꯕ꯭ꯔꯕ꯭ꯔꯣ ꯎ ꯎ